ꯍꯥꯎꯣ ꯑꯥ ꯇꯥꯔꯦ
ꯃꯈꯣꯟꯁꯦ ꯌꯥꯝ ꯄꯤꯛꯅ ꯇꯥꯕꯗꯧ ꯇꯧꯋꯤꯅꯦ
ꯃꯈꯣꯟꯁꯦ ꯈꯔ ꯄꯤꯛꯑꯦ
ꯀꯩꯩꯒꯤꯅꯣ ꯉꯁꯥꯏꯁꯨ ꯄꯤꯛꯄꯅꯤꯅꯦ
ꯑꯗꯨ ꯑꯗꯨꯝ ꯇꯥꯕꯗꯤ ꯇꯥꯏꯗ
ꯀꯩꯗꯧꯔꯕ ꯃꯤꯅꯣ ꯆꯥꯛ ꯆꯥꯔꯕꯣ
ꯆꯥꯕ ꯁꯨꯝ ꯐꯝꯃꯝꯕꯅꯤ ꯀꯩ ꯃꯊꯦꯜ ꯇꯧꯔꯒꯦ
ꯀꯩꯅꯣ ꯊꯣꯡꯉꯦ ꯑꯃ ꯃꯨꯀꯥ ꯉꯥ ꯇꯥꯎꯊꯣꯛꯑ ꯊꯝꯕ ꯈꯔ ꯊꯣꯡꯉꯤ ꯌꯦꯟꯗ꯭ꯔꯦꯝ ꯑꯃꯒ ꯅꯣꯏꯒꯤꯅ ꯀꯔꯤ ꯆꯥꯔꯕ
ꯑꯩꯗꯤ ꯁꯣꯏꯕꯨꯝ ꯑꯣꯏꯅ ꯇꯧꯔꯦ ꯁꯣꯏꯕꯨꯝ ꯏꯔꯣꯜꯗ ꯀꯥꯡꯍꯧ ꯃꯉꯔ
ꯑꯁ ꯑꯗꯨꯗꯤ ꯌꯥꯝ ꯊꯤꯅ ꯍꯥꯎꯕ ꯃꯊꯦꯜꯜꯂꯤꯅꯦ
ꯀꯩ ꯀꯩ ꯍꯣꯅ ꯌꯦꯒꯦꯕꯗꯤ
ꯑꯩ ꯑꯦꯝ ꯌꯨꯗ ꯑꯦꯝ ꯀꯣꯝ ꯇꯧꯔꯤ
ꯍꯣꯁꯇꯦꯜ ꯂꯩꯔꯣ ꯑꯦꯝ ꯌꯨꯒꯤ
ꯍꯣꯁꯇꯦꯜꯗꯤ ꯂꯩꯇꯦ ꯌꯨꯝꯗ ꯂꯩ
ꯑꯣ ꯑꯣ
ꯕ꯭ꯔꯣꯅ ꯀꯃꯥꯏ ꯀꯩꯗꯧꯕ ꯑꯣꯏꯗꯣꯏꯅꯣ
ꯑꯣ ꯑꯩꯁꯦ ꯀꯩꯅꯣꯒꯤ ꯑꯦꯛꯖꯥꯝ ꯁꯨꯝ ꯊꯥꯔꯤ ꯍꯥꯏꯇꯥꯔꯦ ꯊꯕꯛꯀꯤ
ꯑꯣ ꯕꯦꯡꯀꯨꯝꯕꯩꯗ ꯅꯠꯇ꯭ꯔꯒ ꯀꯩꯗꯅꯣ
ꯑꯥ ꯕꯦꯡꯀꯤꯗꯤ ꯇꯧꯗ꯭ꯔꯦ ꯑꯦꯁ ꯑꯦꯁ ꯁꯤ ꯂꯣꯏꯅ ꯇꯧꯔꯦ
ꯑꯩꯁꯦ ꯁꯤꯗ
ꯀꯩꯅꯣꯒ ꯀꯩꯅꯣꯒꯨꯝꯕ
ꯏꯟꯇ ꯄꯤꯁꯤꯔꯥ
ꯑꯦꯟꯇꯤ ꯄꯤ ꯁꯤꯗꯤ ꯇꯧꯗ꯭ꯔꯦ ꯀꯩꯅꯣꯒꯕ ꯑꯁ ꯀꯩꯅꯣꯅꯤꯅꯦ ꯐꯨꯠ ꯑ ꯃꯃꯤꯡꯗꯨ ꯀꯥꯎꯈꯔ ꯑ ꯑꯦꯐ ꯁꯤ ꯑꯦ ꯑꯦ ꯐꯨ ꯀꯣꯔꯣꯄꯣꯔꯁ ꯐꯨꯠ ꯍꯥꯏꯔꯦ ꯃꯃꯤꯡ ꯀꯣꯛꯗ ꯑꯦꯁꯤꯌꯥꯒꯨꯝꯕ ꯈꯔ ꯊꯥꯏ
ꯕꯨꯣ ꯍꯥꯏꯅ ꯀꯃꯥꯏꯅ ꯇꯧꯅꯣ
ꯏꯒ꯭ꯔꯤ ꯅꯠꯇꯦ ꯖꯦꯅꯦꯔꯦꯜꯒꯤꯗ ꯂꯩꯕꯅꯦ ꯃꯣꯏꯒꯤ ꯆꯨꯝꯅꯒꯤ ꯄꯄꯜ ꯕꯦꯆꯦꯂꯔ ꯑꯣꯏꯔꯛꯄ ꯀꯥꯡꯕꯨ ꯌꯥꯕꯅꯦꯗ
ꯑꯣꯀ ꯑꯀꯛꯅꯕ ꯊꯕꯛ ꯈꯔ ꯌꯥꯕ꯭ꯔꯥ
ꯑꯥ ꯀꯩꯅꯣ ꯊꯕꯛꯊꯔ ꯌꯥꯕ
ꯑ
ꯑꯇꯣꯄ ꯗ ꯑꯦꯝ ꯀꯣꯝ ꯂꯣꯏꯔꯒ ꯑꯗꯨꯝ ꯃꯈꯥ ꯇꯧꯊꯠꯇꯣꯏꯔꯣ
ꯑꯥ ꯆꯥꯎꯔꯣꯏ ꯂꯣꯏꯁꯤꯜꯂꯛꯏꯅꯤ ꯑꯗꯨꯒ ꯑꯦꯛꯖꯥꯝꯒꯨꯝꯕ ꯊꯥꯒꯦ ꯇꯧꯅꯤ ꯕꯦꯡꯀꯤꯒꯨꯝꯕ ꯍꯥꯏꯇꯥꯥꯔꯦꯀꯣ ꯑꯦꯁ ꯑꯦꯆ ꯁꯤꯗꯤ ꯊꯥ ꯊꯥꯔꯣꯏ ꯑꯣꯏꯅ ꯑꯦꯁꯦ ꯁꯤꯁꯦ ꯑꯩꯈꯣꯏꯒꯤ ꯀꯩꯅꯣꯗꯣ ꯄꯥꯕ ꯌꯥꯝ ꯇꯜꯂꯤꯅꯤ ꯁꯥꯏꯟꯁꯀꯨꯝꯕ
ꯎꯝ
ꯑꯗ ꯍꯤꯁꯇ꯭ꯔꯤ ꯄꯣꯂꯤꯇꯤ ꯏꯟꯗꯤꯌꯥꯟ ꯄꯣꯂꯤꯇꯤ ꯑꯗꯨꯒꯨꯝꯕ ꯃꯌꯥꯝꯗꯣ ꯄꯥꯕ ꯌꯥꯝ ꯇꯟꯕ ꯑꯩꯁꯦ
ꯄꯥꯕ ꯇꯟꯕ ꯃꯤꯗꯤ ꯃꯦꯁ ꯂꯧꯈꯤꯗꯕꯅꯦ
ꯑꯣ ꯕꯤ
ꯀꯩꯅꯣꯒꯤ ꯑꯗꯨꯗꯤ ꯑꯦꯝ ꯀꯣꯝ ꯂꯣꯏꯔꯛꯄ ꯀꯥꯡꯕꯨꯒꯤ ꯕꯦꯡꯀꯤꯡ ꯁꯦꯛꯇꯔꯗ ꯍꯥꯏꯗꯤ ꯄ꯭ꯔꯥꯏꯚꯦꯠ ꯅꯠꯇ꯭ꯔꯒ ꯁꯔꯀꯥꯔꯒꯤꯗꯁꯨ ꯃꯣꯏꯒꯤꯗꯤ ꯑꯣꯄꯣꯔꯆꯨꯅꯤꯇꯤ ꯈꯜ ꯂꯩꯔꯝꯕ ꯌꯥꯏꯗ
ꯂꯩꯇꯦꯅ ꯃꯣꯏ ꯀꯩꯅꯣ ꯂꯩꯇꯦ ꯑꯗꯨꯝ ꯄꯤꯌꯣ ꯀ꯭ꯂꯛ ꯀꯧꯏ ꯃꯌꯥꯝꯁꯤ ꯑꯗꯨꯝ ꯑꯩ
ꯍꯟꯗꯛꯀꯤ ꯀꯩꯅꯣꯗꯨꯗꯤ ꯊꯥꯖꯤꯟꯗ꯭ꯔꯣ ꯑꯦꯁ ꯌꯥꯏꯗꯨꯗꯤ ꯑꯦꯁ ꯕꯤ ꯑꯥꯏ ꯄꯤ ꯌꯣ ꯍꯟꯗ
ꯑꯥ ꯀꯧ ꯀꯧꯅꯔꯝꯃꯦ ꯑꯩ ꯍꯟꯗꯛꯇꯤ ꯊꯥꯖꯟꯗꯦꯕ ꯍꯥꯏꯗꯤ ꯀꯩꯅꯣꯗ ꯇꯧꯔꯝꯃꯦꯕ ꯀꯣꯂꯦꯖ ꯀꯥꯏꯔꯤꯉꯩꯗ ꯈꯥꯔ ꯄ꯭ꯔꯤꯄꯔꯦꯁꯟ ꯈꯔ ꯇꯧꯔꯝꯃꯦꯕ ꯑꯗꯨꯒ ꯑꯗꯨꯝ ꯃꯥꯁꯇꯔ ꯇꯧꯈꯤꯕꯗꯩꯗꯤ ꯀꯣꯂꯦꯖꯇꯨꯗꯤ ꯌꯥꯝ ꯀꯟꯅ ꯄꯥꯗꯁꯨ ꯌꯥꯕ ꯂꯥꯏꯔꯤꯛ ꯀꯣꯂꯦꯖꯀꯤꯗꯣ ꯃꯥꯁꯇꯔꯒꯤꯗꯤ ꯀꯗꯥꯏꯗꯒꯤ ꯑꯁ ꯑꯦꯛꯖꯥꯝꯁꯤꯅ ꯃꯔꯣꯜ ꯑꯃ ꯆꯦꯛꯁꯤꯟꯕꯒ ꯂꯨꯕꯒ ꯑꯗꯨꯒꯤ ꯄꯥꯗ ꯑꯗꯨꯝ ꯑꯗꯨꯝ ꯇꯣꯛꯑꯦ ꯑꯃꯨꯛ ꯂꯦꯞꯄꯦ ꯁꯤ ꯍꯟꯗꯛ ꯂꯣꯏꯔꯒ ꯑꯃ ꯇꯧꯒꯦꯅ ꯇꯧꯕꯅꯤ
ꯃꯊꯪ ꯆꯍꯤꯗꯩ ꯑꯦꯇꯦꯝ ꯐꯅ ꯄꯤꯔꯒꯦ ꯈꯜꯂꯦ
ꯑꯗꯨꯃꯥꯏꯅ ꯍꯟꯗꯛ ꯊꯥꯔꯨꯕ ꯕꯣꯗꯤ ꯁꯤꯖꯤꯦꯜ ꯁꯤꯁꯤ ꯑꯦꯜ ꯍꯟꯗꯛ ꯇꯧꯈꯤꯕ ꯊꯥꯈꯤꯕꯣ ꯀꯃꯥꯏꯅ ꯇꯧꯏꯤ
ꯑꯩ ꯀꯩꯅꯣꯒꯤ ꯍꯟꯗꯛ ꯁꯤꯁꯦꯒꯤꯗꯤ ꯊꯥꯖꯤꯟꯈꯤꯕꯅꯦ ꯁꯤꯦ ꯁꯤꯁꯦ ꯦꯜꯗꯤ ꯊꯥꯖꯤꯟꯗ꯭ꯔꯦ ꯁꯤꯁꯦꯜꯗ ꯊꯥꯖꯤꯟꯒꯦ ꯑꯗꯨꯗ
ꯁꯤꯖꯦꯜ ꯑꯃ ꯃꯃꯥ ꯍꯟꯗꯛ ꯈꯥꯏꯗꯣꯛꯈꯤꯕꯗꯣ
ꯊꯍꯧꯗ꯭ꯔꯦ
ꯊꯗꯔ꯭ꯦ
ꯎꯝ ꯀꯩꯅꯣ ꯆꯠꯈꯤꯕ ꯔꯤꯖꯦꯛ ꯆꯠꯈꯤꯕ ꯑꯩꯒꯤ
ꯑꯣ
ꯔꯦꯆꯦꯛ ꯆꯠꯄꯁꯦ ꯀꯩꯁꯨ ꯂꯩꯇꯅ ꯈꯜꯂꯨꯕꯅꯦ ꯑꯩꯒꯤꯗ ꯆꯠꯂ ꯈꯪꯉꯦ
ꯔꯦꯖꯦꯠ ꯆꯠꯂꯒꯥ ꯑꯃꯨꯛ ꯌꯥꯗꯣꯏ ꯃꯟꯕꯔꯥ ꯀꯩꯗ ꯆꯠꯂꯤꯅꯣ ꯔꯤꯖꯦꯛꯁꯤꯅ ꯐꯣꯠꯇꯣꯗ꯭ꯔꯥ ꯀꯩꯅꯣ
ꯐꯣꯠꯇꯣꯗ
ꯑꯁ ꯐꯣꯇꯣꯁꯦ ꯃꯣꯏꯒꯤ ꯌꯥꯝ
ꯌꯥꯏꯌꯦꯅ ꯊꯥꯒꯠꯂꯀꯥꯟꯗ ꯀꯣꯟꯅ ꯔꯤꯖꯦꯛ ꯆꯠꯂꯛꯑꯦ ꯈꯣꯏ ꯏꯃꯥꯟꯅꯕ ꯑꯃ ꯀꯩꯅꯣꯗꯩꯅꯦ ꯁꯣꯝꯗꯒꯤ ꯑꯗꯨꯗ ꯃꯥꯁꯦ ꯍꯧꯖꯤꯛꯄꯨꯗꯤ ꯍꯟꯗꯛꯄꯨꯗꯤ ꯃꯥ ꯁꯤꯁꯦ ꯍꯟꯈ꯭ꯔꯦꯕꯀꯣ ꯃꯃꯥꯡꯒꯤ ꯊꯥꯕꯗꯣ ꯑꯗꯨꯗ ꯃꯥꯁꯦ ꯀꯩꯅꯣꯁꯦ ꯆꯠꯄ ꯔꯤꯖꯦꯛ ꯆꯠꯄꯅꯦꯕ ꯆꯍꯤ ꯑꯃꯗꯧ ꯄꯨꯂꯞ ꯃꯥꯡꯉꯦ ꯐꯣꯇꯣꯗꯗꯨꯁꯨ ꯃꯥꯁꯨ ꯁꯤꯒꯅꯦꯆꯔꯗ ꯃꯥꯅ ꯑꯗꯣ ꯃꯊꯪꯒꯤ ꯆꯍꯤꯗꯣ ꯊꯥ ꯀꯥꯟ ꯑꯗꯨꯗ ꯈꯜꯂꯤ
ꯑꯣ
ꯆꯍꯤ ꯑꯃꯃꯥꯡꯉꯤ ꯔꯤꯖꯤꯛ ꯆꯠ
ꯐꯣꯇꯣꯁꯦ ꯌꯥꯝ ꯕꯦꯔꯥ ꯀꯥꯕꯅꯤꯅ ꯃꯣꯏꯒꯤ ꯂꯥꯏ ꯐꯣꯇꯣꯁꯨ ꯑꯣꯏ ꯂꯤꯕ ꯑꯣꯏꯗꯥꯏꯅꯦ ꯃꯣꯏꯗꯨꯗ ꯏꯁꯤ ꯁꯤꯒꯤꯁꯦ
ꯍꯣꯏ ꯌꯥꯝ ꯂꯥꯏꯕꯗꯤ ꯃꯟꯕꯥ
ꯅꯠꯇꯦ ꯂꯥꯏꯐ ꯑꯣꯏꯗꯣꯏꯅꯦ ꯍꯥꯏꯕ
ꯑꯥ ꯂꯥꯏ ꯂꯥꯏꯐꯁꯨ ꯑꯣꯏꯕꯅꯦ ꯑꯗꯨꯒ ꯀꯩꯅꯣꯗꯨ ꯊꯥꯒꯠꯇ꯭ꯔꯣ ꯑꯗꯨꯃꯥꯢ ꯇꯧꯕꯅꯤꯅꯦ
ꯍꯥꯟꯅꯒꯤ ꯑꯃꯒ ꯂꯥꯏꯚ ꯐꯣꯇꯣ ꯀꯥꯞꯄꯗꯨꯗꯅꯦ ꯑꯁ ꯅꯥꯀꯣꯡ ꯎꯏꯒ ꯎꯗꯦꯒ ꯁꯝ ꯎꯏꯒ ꯎꯏꯗꯦꯒ
ꯑꯁ ꯐꯣꯇꯣ ꯍꯥꯏꯔꯒ ꯍꯟꯗꯛꯀꯤ ꯑꯦꯁ ꯑꯥꯏ ꯑꯥꯔ ꯂꯥꯛꯄꯗ ꯅꯥ ꯎꯍꯥꯜꯂꯣꯅ
ꯑ ꯇꯧꯕꯅꯦ
ꯃꯤ ꯑꯃꯃꯥꯏ ꯆꯥꯎꯕꯁꯤ ꯅꯥ ꯎꯗꯕ ꯌꯥꯎꯋꯅꯤꯅ ꯐꯣꯇꯣ
ꯃꯃꯥꯡꯗ ꯌꯦꯡꯉꯨꯗ
ꯃꯃꯥꯡꯗ ꯌꯦꯡꯕ
ꯕꯦꯔꯥꯅꯤ ꯀꯩꯅꯣ ꯌꯥꯝ ꯆꯥꯎꯕ꯭ꯔ ꯕꯖꯥꯠꯂꯣ ꯌꯥꯝ ꯆꯥꯎꯈ꯭ꯔꯕꯁꯨꯖꯥꯠꯂꯕ ꯅꯅꯥꯎꯗꯦ ꯀꯥꯏꯗꯣ
ꯉꯁꯤꯕꯣꯜ ꯌꯦꯡꯗ꯭ꯔꯣ
ꯕꯣꯜ ꯌꯦꯡꯗꯦꯗ ꯑꯩꯁ ꯕꯣꯜ ꯀꯌꯥ ꯄꯥꯝꯁꯨ ꯄꯥꯝꯗꯕ ꯌꯦꯡꯁꯨ ꯌꯦꯡꯗꯕ ꯅꯍꯥꯟ ꯀꯩꯅꯣꯗꯤ ꯌꯦꯡꯉꯦ ꯖꯄꯥꯟꯒ ꯖꯠꯒ ꯁꯅꯥ ꯀꯁ
ꯕꯣꯜ ꯅꯨꯡꯉꯥꯏꯕꯗ ꯌꯥꯝ ꯀꯟꯅ ꯅꯨꯡꯉꯥꯏꯈꯜꯂꯤꯑ ꯒꯦꯝꯁꯦ ꯌꯥꯝ ꯋꯥꯅ ꯋꯥꯅ ꯊꯣꯛꯏꯕ ꯀꯥꯡꯕꯨꯁꯦ ꯅꯨꯡꯉꯥꯏꯑꯦ
ꯑ ꯍꯟꯗꯛꯇꯤ ꯑꯗꯨꯃꯥꯏꯅ ꯂ ꯇꯧꯗꯤ ꯇꯧꯕ ꯃꯥꯜꯂꯦ
ꯑꯥꯔꯖꯦꯟꯇꯤꯅꯥꯁꯨ ꯋꯥꯅ ꯊꯣꯏꯈꯤ ꯄꯣꯔꯇꯨꯒꯜꯁꯨ ꯋꯥꯅ ꯊꯣꯏꯈꯤ
ꯍꯣꯏ ꯑꯍꯤꯡ ꯑꯍꯤꯡ ꯇꯨꯝꯗ꯭ꯔꯦ ꯑꯗꯨꯗꯤ
ꯑꯁ ꯇꯨꯝꯗꯕ ꯌꯥꯎꯋꯦ ꯃꯊꯪ ꯃꯊꯪ ꯌꯦꯡꯉꯛꯄꯗ ꯑꯗꯨꯅ ꯋꯥꯕꯁꯨ ꯌꯥꯎꯋꯦ ꯑꯗꯣ ꯕꯣꯜꯁꯦ ꯑꯌꯥꯝꯕ ꯂꯣꯏꯅꯗꯤ ꯌꯦꯡꯗꯦꯕꯀꯣ ꯑꯩꯅ ꯄꯥꯝꯕ ꯇꯤꯝꯗ ꯁꯥꯟꯅꯔꯒ ꯈꯛꯇꯪ ꯌꯦꯡꯉꯤꯗ
ꯎꯝ ꯍꯣꯔꯦꯟ ꯍꯣꯔꯦꯟ ꯌꯦꯡꯗꯣꯏꯔꯣ ꯍꯣꯔꯦꯟ ꯀꯩꯅꯝꯗꯅꯦ ꯐ꯭ꯔꯥꯟꯁꯀ ꯀꯅꯥꯅꯗꯅꯣ ꯑ ꯐ꯭ꯔꯥꯁ ꯃꯦ ꯑ ꯕ꯭ꯔꯖꯤꯤꯜꯒ ꯅꯣꯋꯦꯒꯥꯏꯕ
ꯕꯖꯔꯤꯒꯅꯧꯔꯦꯒ ꯈꯪꯗꯦ ꯄꯨꯡ ꯀꯌꯥ ꯂꯩꯕꯅꯣ ꯄꯨꯡꯁꯦ ꯌꯥꯝ ꯊꯦꯡꯉꯗꯤ ꯑꯩꯅ ꯑꯃꯨꯛ ꯑꯩ ꯌꯦꯡꯉꯤꯁꯦ ꯄꯨꯡ ꯃꯥꯄꯜ ꯃꯈꯥꯏ ꯂꯩꯕ ꯑꯋꯥꯏꯗ ꯂꯩꯕ ꯌꯥꯎꯋꯤꯗꯅ ꯑꯗꯨꯗ ꯑꯗꯨꯗꯥꯋꯥꯏꯗꯝ ꯌꯦꯡꯉꯅꯤ ꯑꯗꯨ ꯅꯠꯇ꯭ꯔꯒꯅ ꯑꯌꯨꯛꯀꯤ ꯄꯨꯡ ꯃꯔꯤ ꯃꯈꯥꯏ ꯃꯔꯤ ꯁꯂꯤꯕ ꯆꯥꯎꯎꯋꯤꯗꯅ ꯑꯌꯨꯛꯀꯤꯁꯤ ꯌꯦꯡꯉꯅꯤ ꯑꯗꯣ ꯑꯍꯤꯡꯒꯤ ꯄꯨꯡ ꯕꯥꯔꯣ ꯃꯈꯥꯏꯗꯩ ꯍꯧꯕ ꯑꯃꯒ ꯃꯈꯥꯏꯗꯩ ꯍꯧꯕ ꯑꯗꯨꯝꯕꯗꯨ
ꯑꯣ ꯉꯟꯇꯥ ꯍꯧꯒꯠꯂ ꯌꯦꯡꯕ ꯑꯃ
ꯍꯣꯏ ꯍꯣꯏ ꯉꯇꯥ ꯍꯒꯥꯎꯜꯗ ꯌꯦꯡꯕ ꯑꯃ
ꯉꯔꯥꯡꯒꯤꯗꯨꯗꯤ ꯌꯦꯡꯕꯗꯨꯗꯤ ꯄꯨꯡ ꯑꯅꯤꯒꯤꯗꯣ
ꯄꯨꯡ ꯑꯅꯤꯒꯤꯗꯤ ꯌꯦꯡꯗ꯭ꯔꯦ
ꯄꯨꯡ ꯑꯅꯤꯗ ꯅꯠꯇ꯭ꯔꯣ ꯀꯩꯅꯣ ꯁꯥꯟꯅꯕꯗ ꯀꯅꯥ ꯀꯅꯥꯅꯣ ꯐ꯭ꯔꯥꯟꯁꯀ ꯈꯨꯅꯥꯒꯅ ꯁꯥꯟꯅꯕꯗꯨꯕꯨ ꯀ ꯀꯁꯤꯌꯥ ꯀꯁꯤꯌꯥ ꯅꯠꯇꯦ ꯐꯁꯨ ꯀꯅꯥꯒꯅꯣ ꯁꯥꯟꯅꯕꯅꯦ
ꯐ꯭ꯔꯥꯟꯁ ꯀ ꯐ꯭ꯔꯥꯟꯁꯅ ꯊꯣꯛꯣꯏꯏꯗꯥꯏꯅꯦ
ꯋꯥꯟ ꯖꯦꯔꯣꯗ ꯃꯣꯏꯁꯨ ꯄꯦꯅꯥꯜꯇꯤꯗꯅꯤ ꯍꯟꯗꯛꯇꯤ ꯌꯥꯝ ꯂꯤꯡꯅꯕ ꯃꯥꯜꯂꯦꯗ ꯂꯣꯏꯅꯃꯛ ꯑꯃꯅ ꯌꯥꯝ ꯂꯥꯛꯆꯕ ꯀꯥꯏꯗꯣ ꯑꯝꯇ ꯇꯧꯗꯧ ꯃꯥꯜꯂꯦ
ꯇꯧꯗꯦꯌꯥꯝ ꯍꯥꯏꯗꯤ ꯕꯣꯜꯗꯣ ꯑꯃꯅ ꯀꯔꯤꯝ ꯍꯩꯇꯕꯤꯗ ꯑꯃꯅ ꯄꯨꯔꯥ ꯍꯩꯔꯒ ꯌꯦꯡꯕ ꯅꯨꯡꯉꯥꯏꯇꯦꯗꯅ ꯏꯁꯗ ꯄꯥꯈꯠꯄ ꯑꯃ ꯌꯥꯎꯔꯣ ꯌꯦꯡꯉꯒꯗꯤ ꯅꯨꯡꯉꯥꯏꯑꯕ
ꯑ
ꯑꯩꯅ ꯇꯧꯔꯤ ꯁꯞꯄꯣꯔꯠꯇ ꯇꯤꯝꯗꯨ ꯑꯁ ꯊꯣꯏꯔꯣꯏꯗ꯭ꯔꯥꯅ ꯁꯨꯝ ꯈꯜꯂ ꯈꯜꯂ ꯈꯜꯂ ꯈꯜꯂ ꯂꯥꯁꯇ ꯊꯣꯏꯔꯛꯄꯗꯣ ꯑꯁ ꯑꯗꯨꯅꯦ ꯅꯨꯡꯉꯥꯏꯕ ꯍꯦꯜꯂꯦꯕ
ꯈꯁ
ꯍꯥꯏꯗꯤ ꯑꯁ ꯊꯣꯏꯗꯣꯛ ꯂꯩꯔꯁꯤꯕꯨ ꯍꯥꯏꯔꯒ ꯒꯦꯝꯗꯣ ꯌꯥꯝ ꯂꯥꯏꯊꯣꯛꯑ ꯌꯦꯡꯉꯗꯤ ꯖꯄꯥꯟꯒꯤ ꯌꯦꯡꯉꯤ ꯑꯁ ꯐꯗꯤ ꯐꯖꯕꯅꯤ ꯖꯄꯥꯟꯁꯨ
ꯆꯟꯕꯗꯣ
ꯍꯣꯏ ꯑꯁ ꯂꯥꯁ ꯑꯋꯥꯔꯗꯅꯦ
ꯑ
ꯖꯄꯥꯟꯒꯤ ꯃꯣꯏ ꯐꯦꯟ ꯑꯃ ꯀꯞꯄꯗ ꯕ꯭ꯔꯥꯖꯤꯜ ꯃꯆꯥ ꯐꯤꯞ ꯐꯦꯛꯅ ꯌꯣꯝ ꯍ ꯍꯣꯏ ꯂꯥꯎꯑꯣꯏꯗꯨꯉ
ꯀꯥꯏ ꯀꯥꯏ
ꯀꯩꯅꯣꯗꯤ ꯇꯧꯗ꯭ꯔꯣ ꯄꯩꯁꯥ ꯊꯥꯗ꯭ꯔꯣ
ꯑꯁ ꯄꯩꯁꯥꯒ ꯄꯩꯁꯥ ꯄꯩꯁꯥꯁꯦ ꯃꯤꯒ ꯂꯨꯄꯥ ꯆꯍꯨꯝ ꯆꯍꯨꯝꯒꯨꯝꯕ ꯊꯥꯅꯕ ꯄꯣꯗ ꯊꯥꯕ ꯅꯠꯇꯕ
ꯑꯥ
ꯑꯗꯨꯃꯥꯏ ꯈꯔ ꯊꯥꯏ ꯅꯍꯥꯟ ꯖꯄꯥꯟꯗ ꯊꯥꯏ ꯕ꯭ꯔꯥꯖꯤꯜꯗ ꯊꯥꯕ ꯑꯗꯨꯃ ꯇꯣꯡꯍꯧꯋꯦ ꯑꯗꯨꯒ ꯑꯃꯨꯛ ꯄꯣꯔꯇꯨꯒꯜꯒ ꯀ꯭ꯔꯣꯑꯁꯤꯌꯥꯒ ꯁꯥꯟꯅꯕꯗꯨꯗ ꯀ꯭ꯔꯣꯑꯁꯤꯌꯥꯗ ꯊꯥꯔꯨꯕ ꯑꯗꯨꯃ ꯃꯥꯡꯉꯤ
ꯈꯨꯁꯤꯌꯥ ꯄ ꯍꯧꯧꯔꯦ
ꯑꯣ ꯍꯣꯏ ꯕ꯭ꯔꯣꯗꯤ ꯊꯥꯏꯅꯣ ꯀꯃꯥꯏꯅꯧꯔꯤꯅꯣ
ꯑꯩ ꯀꯩꯅꯣꯒꯤꯗ ꯊꯥꯏ ꯑꯁ ꯄꯩꯁꯥꯁꯦ ꯑꯩꯁꯦ ꯁꯨꯝ ꯃꯦꯠꯁꯁꯦ ꯑꯃꯅꯤ ꯑꯃꯃꯝ ꯁꯨꯝ ꯊꯥꯕꯗꯣ ꯄꯩꯁꯥꯁꯦ ꯍꯥꯏꯗꯤ ꯁꯨꯝ ꯐꯥꯎꯕ ꯍꯥꯏꯇꯥꯔꯦ ꯑꯩꯁꯨ ꯑꯗꯨꯗ ꯑꯁ ꯑꯩꯁꯨ ꯑꯣꯚꯔ ꯀꯟꯐꯤꯗꯦꯟꯁ ꯍꯥꯏꯗꯨꯔꯥ ꯀꯔꯤꯅꯣ ꯐꯥꯎꯔꯤꯉꯩ ꯃꯠꯁꯦ ꯕꯦꯠꯁꯤꯂꯤꯞꯁꯦ ꯅꯤꯄꯥꯥꯟ ꯁꯦꯝꯃ ꯊꯥꯕꯅꯦꯕ
ꯑꯣ ꯄꯨꯂꯞ ꯆꯨꯝꯃꯗꯤ ꯌꯥꯝ ꯐꯪꯉꯗꯣ
ꯍꯣꯏ ꯃꯦꯁ ꯅꯤꯄꯥꯥꯟ ꯁꯦꯝꯃꯦ ꯑꯗꯨꯒ ꯂꯨꯄꯥ ꯆꯥꯇ꯭ꯔꯨꯛ ꯌꯥꯡꯈꯩ ꯊꯥꯕꯅꯦꯕ ꯑꯗꯨ ꯄꯩꯁꯥꯗꯣ ꯌꯥꯝ ꯆꯥꯎꯔꯦꯕ ꯈꯪꯕ꯭ꯔꯥ ꯑꯗꯨꯒ ꯃꯦꯁꯁꯦ ꯀꯩꯅꯣꯗ ꯍꯥꯏꯗꯤ ꯃꯥꯄꯜꯃꯨꯛ ꯆꯨꯝꯃꯕ ꯍꯥꯏꯇꯥꯔꯦ ꯑꯗꯨꯒ ꯂꯥꯁꯀꯤ ꯀꯩꯅꯣꯁꯤꯗ ꯄꯣꯔꯇꯨꯒꯜꯒ ꯀꯣꯂꯣꯝꯕꯤꯌꯥꯒ ꯁꯥꯟꯅꯕꯗꯣ ꯑꯩꯁꯦ ꯍꯥꯏꯗꯤ ꯄꯩꯁꯥꯗꯣ ꯐꯪꯉꯦ ꯁꯤꯅꯤ ꯄꯣꯔꯇꯨꯒꯜꯗ ꯋꯤꯟ ꯇꯧꯔꯒ ꯗ꯭ꯔꯣ ꯆꯠꯂꯤ ꯇꯣꯛꯑꯦꯅ ꯑꯩꯩ
ꯐꯪꯉꯝꯃꯗꯤ ꯌꯥꯝ ꯆꯥꯎꯗꯣꯏ ꯑꯣꯏꯝꯒꯅꯤ
ꯋꯤꯟꯅꯣ ꯗ꯭ꯔꯣ ꯊꯝꯃꯝꯃꯁꯨ ꯐ ꯇꯧꯕ ꯑꯩꯅ ꯄꯣꯔꯇꯨꯒꯜ ꯀꯟꯐꯤꯗꯦꯟꯁ ꯌꯥꯝ ꯋꯥꯡꯅ ꯊꯝꯖꯤꯜꯂꯔ ꯗ꯭ꯔꯣ ꯆꯠꯁꯤꯜꯂꯛꯏꯁꯤ
ꯑꯗꯨ ꯐꯪꯉꯝꯃꯗꯤ ꯌꯥꯝ ꯆꯥꯎꯗꯧꯔꯝꯒꯅꯦꯕ ꯄꯩꯁꯥꯗꯣ ꯅꯤꯄꯥꯥꯟ ꯃꯥꯄꯜꯃꯨꯛ ꯁꯨꯝꯃꯛꯑꯅꯤꯅ
ꯑꯗꯨꯗꯤ ꯇꯗꯥꯕ ꯌꯥ ꯍꯥꯏꯔ ꯇꯧꯕꯩ ꯋꯥꯅꯤꯗ ꯌꯥꯝ ꯀꯟꯅ ꯇꯧꯗꯦꯗ ꯑꯗꯨꯒꯨꯝꯕꯗꯤ
ꯑꯣ
ꯃꯦꯠꯁ ꯅꯤꯄꯥꯟ ꯁꯨꯝꯕ ꯀꯥꯏꯗ ꯑꯁ ꯑꯩꯗꯥꯎꯏ ꯌꯥꯎꯨꯔꯕꯣꯏꯔꯥ ꯑꯗꯣ ꯐꯪꯗꯦ ꯑꯗꯣ ꯑꯩꯅ ꯑꯗꯨꯀꯥꯟꯅ ꯌꯦꯡꯈꯤꯕ ꯃꯦꯠꯁ ꯃꯌꯥꯝꯗꯣ ꯄꯨꯂꯞ ꯂꯣꯏꯔꯦ ꯐꯨꯠꯕꯜ ꯗ꯭ꯔꯣ ꯆꯠꯄꯗ
ꯃꯃꯥꯡꯒꯤ ꯎꯖꯕꯦꯛꯀꯤꯁꯇꯥꯟꯒꯤꯗ ꯊ꯭ꯔꯤ ꯐꯥꯏꯚ ꯖꯤꯔꯣ ꯑꯣꯏ ꯄꯣꯔꯇꯨꯒꯜꯅ ꯊꯣꯛꯏꯕꯗꯣ ꯑꯗꯨꯗꯨꯁꯨ ꯄꯣꯔꯇꯨꯒꯜꯗ ꯊꯝꯃꯦꯕ ꯑꯗꯨꯗ ꯊꯕꯗꯨ ꯑꯗ ꯑꯁ ꯀꯌꯥ ꯁꯅꯖꯤ ꯇ ꯑ ꯍꯔꯥꯎ ꯍꯔꯥꯎ ꯂꯥꯛꯑꯒ ꯑꯁ ꯃꯊꯪꯁꯨ ꯁꯣꯏꯅ ꯐꯪꯉꯅꯤ ꯀꯥꯏ ꯑꯗꯨ ꯗ꯭ꯔꯣ ꯆꯠꯂꯤꯅ ꯐꯪꯗ꯭ꯔꯦ
ꯄꯣꯔꯇꯨꯒꯥꯜꯒꯤ ꯐꯦꯟ ꯑꯣꯏꯗꯣꯏꯔꯥ ꯑꯗꯨꯃꯛꯇꯤ ꯅꯠꯇꯕ꯭ꯔꯥ
ꯍꯥꯥ
ꯄꯣꯇꯨꯒꯥꯜꯒꯤ ꯐꯦꯟ ꯑꯣꯏꯗꯣꯏꯕ
ꯄꯣꯇꯨꯒꯜꯒ ꯍꯥꯏꯇ ꯑꯁ ꯄꯣꯇꯨꯒꯜꯦ ꯀꯩꯅꯣꯒꯤ
ꯍꯥꯏꯗꯤ ꯄꯣꯔꯇꯨꯀꯜ ꯐꯦꯟ ꯑꯣꯏꯔꯒꯁꯨ ꯁꯤꯗ ꯈꯨꯠꯇ ꯇꯧꯗꯤ ꯇꯧꯗꯣꯏꯦ ꯑꯗ ꯃꯤꯅ ꯁꯤ ꯁꯤꯗꯔꯣꯏ ꯁꯤꯗ ꯅꯤꯡꯉꯣꯏ ꯍꯥꯏꯗꯤ ꯑꯥꯔꯖꯦꯟꯇꯤꯅꯥꯛ ꯅꯨꯡ ꯁꯤꯊꯔꯛꯄ ꯄꯣꯠꯇꯨꯒ ꯅꯨꯡ ꯁꯤꯊꯕꯁꯦ ꯅꯨꯡꯉꯥꯏꯕ ꯌꯦꯡꯕ ꯑꯩꯈꯣꯏ ꯌꯥꯎꯗꯕꯤꯗ ꯌꯥꯎꯗꯤ ꯌꯥꯎꯗꯦ ꯑꯗꯨ ꯑꯗꯨꯗꯤ ꯁꯤꯗꯟꯅꯕꯗꯣ ꯌꯦꯡꯉꯣ ꯅꯨꯡ ꯍꯥꯏꯌꯣ
ꯌꯥꯎꯗꯤ ꯏ ꯀꯥꯗꯅꯤꯅꯤ
ꯌꯥꯎꯔꯒꯗꯤ ꯑꯃꯨꯛ ꯃꯔꯩ ꯌꯦꯠꯄꯗꯣ ꯑꯩꯁꯨ ꯑꯃꯨꯛ ꯌꯥꯧꯁꯤꯜꯂꯨꯗꯣꯏꯅꯦ ꯑꯗꯨꯏ ꯁꯔꯨꯛꯄꯨꯗꯤ ꯃꯣꯏ ꯃꯁꯦꯟ ꯑꯕꯗ ꯇꯨꯃꯤꯟꯅ ꯌꯦꯡꯕ
ꯇꯥꯕꯅ ꯍꯦꯟꯅ ꯅꯨꯡꯉꯥꯏꯗꯣ ꯃꯣꯏ ꯌꯦꯡꯕꯅ ꯍꯦꯟꯅ ꯅꯨꯡꯉꯥꯏꯕꯗꯣ ꯑꯁ ꯃ ꯌꯦꯅꯕ ꯊꯥꯡ ꯌꯥꯔꯗꯨꯅꯤ